ꯑꯁ ꯇꯌꯦ ꯀꯩꯗꯧꯅꯣ ꯅꯨꯡꯉꯥꯏꯔꯤꯌꯦ ꯅꯪꯗꯤ
ꯅꯨꯡꯉꯥꯏꯔꯦ ꯅꯨꯡꯉꯥꯏꯔꯦ ꯑꯁꯨꯝ ꯆꯥꯛ ꯆꯥꯃꯥꯡꯗ ꯁꯨꯝ ꯐꯝꯔꯤꯕꯅꯤꯗ ꯋꯤꯟꯗꯣꯗ
ꯊꯤ-ꯊꯤ ꯀꯤꯔꯤꯒꯤ ꯋꯤꯟꯗꫭꯗ
ꯆꯤꯡꯇꯣꯟ ꯃꯤꯌꯝ ꯌꯦꯡꯂꯡꯨꯔꯒꯀꯣ ꯑꯁ ꯍꯧꯖꯤꯛꯇꯤ ꯎꯆꯩ ꯃꯈꯣꯟꯁꯨ ꯇꯥꯗ꯭ꯔꯦ ꯈꯔ ꯃꯝꯁꯤꯜꯂꯛꯂ ꯃꯥꯜꯂꯦ
ꯆꯤꯛ ꯆꯤꯛꯄ ꯃꯂ‌ꯦꯒꯣ
ꯆꯦꯛ ꯆꯦꯛꯅꯤ ꯅꯨꯡꯉꯥꯏ ꯃꯅꯤ
ꯅꯨꯉꯥꯏꯕ꯭ꯔꯥ
ꯑꯩꯈꯣꯏ
ꯏꯔꯝꯗꯤ ꯏꯔꯥꯡ ꯀꯩꯁꯨ ꯇꯧꯗ꯭ꯔꯣ
ꯑꯦ ꯑꯗꯨꯒꯨꯝꯕ ꯂꯩꯇꯦ ꯁꯦꯟꯇꯤꯗ ꯂꯩꯌ‌ꯦ
ꯀꯔꯤ ꯀꯔꯤ ꯍꯣꯅꯔꯤꯒ‌ꯦ
ꯍꯣꯏ ꯀꯩꯁꯨ ꯍꯣꯠꯅꯅꯤꯗ ꯅꯪꯗꯤ
ꯍꯥꯥ ꯁꯨꯝ ꯂꯩꯕꯅꯤ ꯑꯁꯤ ꯂꯥꯛꯄꯒꯤ ꯐꯣꯟ ꯄꯥꯡ ꯇꯧ ꯇꯧꯕꯅꯤ ꯃꯤꯕꯨ ꯊꯥ-ꯊꯥ-ꯊꯥ ꯑ
ꯅꯪ ꯅꯥꯀꯟ ꯑꯃꯔꯣꯝꯗꯗꯤ ꯅꯨꯡꯉꯥꯏꯅꯦ
ꯅꯀꯟ ꯑꯃꯔꯣꯝꯗ ꯅꯨꯡꯉꯥꯏꯌꯦ ꯑꯗꯨ ꯅꯨꯄꯤ ꯊꯤꯈ꯭ꯔꯤꯕꯅꯤꯅ ꯈꯔ ꯋꯥꯏꯅꯦ ꯅꯨꯄꯤ ꯊꯤꯈ꯭ꯔꯕꯅꯤꯅ ꯈꯔ ꯋꯥꯏꯅꯦ
ꯑꯣꯏꯔꯝꯒꯅꯤ ꯍꯥꯥ ꯑꯗꯨꯏ ꯐ꯭ꯔꯤ ꯑꯣꯏꯔꯁꯨ ꯀꯩꯁꯨ ꯀꯥꯏꯗꯦ ꯅ ꯐ꯭ꯔꯤꯑꫭꯏꯕ ꯃꯇꯝꯗ
ꯑꯦ ꯐꯒꯤ ꯑꯗꯨꯝ ꯇꯧꯔꯅꯤꯗ ꯃꯇꯝꯗꯣ
ꯑꯥꯎ
ꯑ ꯅꯣꯡ ꯆꯨꯕ꯭ꯔꫭ ꯑꯦ ꯃꯔꯤ ꯈꯇꯅꯤ ꯑꯍꯡ ꯑꯅꯤ ꯑꯅꯤ
ꯑꯦ ꯐꯩꯅꯦ ꯐꯖꯅ ꯄꯣꯏꯏꯅꯦ
ꯈꯪꯗꯦ ꯑꯗꯨꯝ ꯃꯊꯛꯇ ꯂꯩꯕ ꯃꯤꯅ ꯄꯤꯔꯛꯄ ꯍꯥꯏꯕꯗꯨꯅꯤꯗ
ꯐꯖꯅ ꯌꯣꯛꯑꯣꯀꯣ ꯏꯔꯥꯏ ꯌꯥꯏꯌꯦ ꯉꯥ ꯂꯩꯇ‌ꯦꯗ
ꯑꯣ ꯑꯦ ꯑꯗꯨ ꯈꯪꯗꯦꯅꯦ ꯃꯅꯥꯗꯣ ꯂꯥꯛꯄ ꯋꯥ ꯌꯥꯝ ꯋꯥꯕ ꯋꯥꯅꯤꯗ
ꯑꯁꯦꯡꯕꯅꯦ ꯃꯅꯥꯗꯣ
ꯃꯗꯨꯅ ꯃꯗꯨꯨꯅꯥ
ꯍꯤꯡꯅꯕꯤ ꯂꯝꯕꯤꯗ ꯑꯗꯨꯝ ꯀꯟꯅ ꯍꯣꯠꯅꯒꯗꯕꯅꯤ ꯎꯄꯥꯏ ꯂꯩꯇꯦ
ꯇꫭꯔꯨꯅꯤ
ꯀꯔꯤ ꯇꯧꯔꯨꯅꯤ ꯀꯣ ꯄꯣꯛꯂꯨꯔꯕꯅꯤꯅ ꯋꯥꯒꯦꯔꯥ ꯋꯥꯔꯣꯏꯒꯦꯔꯥ ꯑꯗꯨꯝ ꯍꯣꯠꯅꯕ
ꯁꯦꯝꯕ ꯇꯥꯔꯦꯕ
ꯑꯥꯎ ꯁꯦꯕ ꯇꯥꯔꯦ ꯆꯥꯛ ꯆꯥꯔꯕꯣ ꯆꯨꯋꯦ꯫ ꯑꯦ
ꯑꯦ ꯍꯧꯖꯤꯛꯁꯨ꯫
ꯍꯧꯖꯤꯛ ꯍꯣꯏ
ꯑꯁ ꯂꯥꯛ ꯍꯟ ꯅꯤꯡꯗ꯭ꯔꯦ꯫
ꯑꯠ ꯑꯠ ꯑꯗꯣꯝꯅꯁꯨ ꯆꯨꯝꯕ꯭ꯔꯣꯅꯦ꯫
ꯑꯁ ꯆꯨꯗꯕ ꯅꯨꯃꯤꯠ ꯍꯨꯝꯅꯤ ꯁꯨꯔꯦ꯫ ꯑꯁꯨꯝꯅ ꯅꯨꯡꯁꯥ ꯊꯣꯛꯄꯀꯣ꯫
ꯎꯝ꯫
ꯑꯩꯏꯁ꯫ ꯇꯞꯄꯨ ꯀꯥꯟꯗꯗꯤ꯫ ꯑꯗꯨꯝ ꯋꯤꯟꯇ꯭ꯔꯕꯨ ꯅꯤꯡꯁꯤꯡꯕ ꯋꯥꯅꯤꯗ꯫
ꯍꯦ ꯍꯦ ꯁꯤꯗꯗꯤ ꯏꯪꯑꯦ꯫
ꯏꯪ ꯑꯣ ꯑꯗꯣ ꯅꯣꯡ ꯆꯨꯕꯅꯦ ꯈꯔ꯫ ꯎꯝ ꯑꯗꯣ ꯑꯗꯨꯅ ꯅꯨꯡꯉꯥꯏꯕꯅꯤꯅꯦ ꯍꯛꯆꯥꯡꯒꯤꯁꯨ ꯀꯣ꯫
ꯍꯛꯆꯥꯡꯗꯁꯨ ꯅꯨꯡꯁꯥꯁꯨ ꯈꯔ ꯐꯩꯅꯦ꯫
ꯑꯩꯁ ꯑꯩꯗꯤ ꯅꯨꯡꯁꯥ ꯄꯥꯝꯗꯦ ꯗꯤꯁꯦꯝꯕꯔ ꯅꯣꯕꯦꯝꯕꯔ ꯗꯤꯁꯦꯝꯕꯔ ꯖꯅꯋꯥꯔꯤ ꯐꯦꯕꯋꯥꯔꯤ꯫ ꯑꯗꯨꯝ ꯃꯤꯁ ꯇꯧꯋꯦ꯫
ꯍꯣꯏ꯫
ꯅꯣꯡ꯫
ꯑꯀꯔ ꯍꯣꯏ꯫
ꯑꯁꯁ꯫ ꯑꯁꯣꯝꯗꯗꯤ ꯐꯖꯅ ꯁꯥꯔꯛꯑꯅꯦ ꯍꯟꯗꯛꯁꯤ ꯍꯦꯟꯅ ꯍꯦꯟꯅ ꯁꯥꯒꯠꯂꯛꯑꯅꯦꯀꯣ꯫
ꯎꯝ ꯑꯩꯈꯣꯏꯔꯣꯝꯗ ꯁꯥꯕ ꯂꯣꯏꯕꯩꯅꯦ꯫
ꯑꯣ ꯑꯁ ꯅꯣꯡ ꯆꯨꯗꯤ ꯌꯥꯝ ꯐꯔꯦꯅꯦ ꯅꯣꯏꯔꯣꯝꯗ꯫
ꯑꯣ ꯐꯖꯥꯅ ꯆꯨꯋꯦ꯫
ꯅꯨꯡꯉꯥꯏꯅꯤ ꯐꯨꯠꯕꯣꯜ ꯌꯦꯡꯗ꯭ꯔꯣ ꯅꯣꯏꯗꯤ꯫
ꯑꯁ ꯐꯨꯠꯕꯣꯜ ꯌꯦꯡꯕ ꯃꯇꯝ ꯂꯩꯇꯦꯗ ꯑꯩꯈꯣꯏ꯫
ꯑ ꯍꯥ ꯍꯥ
ꯀꯗꯥꯏꯗꯩ ꯑꯌꯨꯛ ꯉꯟꯇꯥꯜꯒ ꯄꯨꯡ ꯑꯃꯅꯤ꯫
ꯑ ꯑ ꯍꯥꯏꯁ꯫ ꯑꯩꯈꯣꯏꯗꯤ ꯑꯥꯔꯖꯦꯟꯇꯤꯅꯥ ꯍꯦꯛ ꯁꯅꯥꯔꯗꯤ ꯁꯤꯒꯦ ꯍꯤꯡꯒꯦ ꯇꯧꯕꯅꯦ ꯑꯩꯈꯣꯏꯗꯤ꯫
ꯌꯦꯡꯅꯤꯡꯉꯁꯨ ꯎꯄꯥꯏ ꯂꯩꯇꯦ꯫ ꯇꯨꯝ ꯇꯨꯝꯕ ꯃꯇꯝꯗ ꯁꯥꯟꯅꯔꯒ ꯀꯅꯥꯅ ꯉꯝꯒꯦꯔꯣ꯫ ꯊꯕꯛ ꯂꯩꯇꯕꯤꯗ ꯑꯗꯨꯝ ꯂꯩꯔꯗꯤ ꯄꯥꯛ ꯐꯥꯕꯀꯣ꯫
ꯑꯥꯏ ꯍꯣꯏ ꯍꯃꯔꯛ ꯅꯈꯣꯏ ꯅꯨꯄꯥꯁꯤꯡꯁꯤ ꯈꯔꯗꯤ ꯂꯝꯍꯦꯟꯕꯅꯤꯗꯣ꯫ ꯑꯗꯨ꯫ ꯑꯗꯣ ꯅꯣꯏꯁꯤ ꯐꯨꯠꯕꯣꯜꯁꯨ ꯌꯦꯡꯒꯟꯗꯦꯅꯦ꯫
ꯑꯁ ꯌꯦꯡꯉꯗꯤ ꯇꯣꯛꯄ ꯉꯝꯗꯦꯅꯦ ꯐꯨꯠꯕꯣꯜꯁꯤꯀꯣ꯫ ꯌꯥ ꯦ
ꯎꯝ ꯑꯗꯨꯒꯨꯝꯕ ꯃꯈꯣꯟꯗꯤ ꯇꯥꯍꯟꯒꯅꯨ ꯍꯥꯏꯕꯅꯤꯀꯣ꯫
ꯍꯥꯏ ꯌꯦꯦꯗ ꯌꯥꯗꯦꯅꯦ꯫
ꯑ ꯑꯩꯗꯤ ꯑꯩꯗꯤ꯫ ꯔꯨꯝ ꯑꯃꯗ ꯂꯣꯟꯅ ꯑꯉꯥꯡꯁꯤꯡ ꯂꯥꯞꯄꯒꯤ꯫ ꯗꯤꯁꯇꯥꯞ ꯇꯧꯒꯤꯗ꯭ꯔ ꯍꯥꯏꯅ ꯀꯣ꯫ ꯀꯃꯗ ꯆꯥꯡꯒꯥ
ꯑꯣꯏꯒꯦꯔꯦ ꯑꯣꯏꯔꯣꯏꯒꯦꯔꯦ ꯐꯪꯗꯤ ꯐꯪꯅꯕ ꯑꯃꯅ
ꯑꯦ ꯉꯔꯥꯡ ꯌꯧꯗ ꯉꯥꯏꯔꯤ
ꯆꯕ ꯃꯅꯥꯏꯕꯅꯤ
ꯑꯣꯟꯅꯁꯤꯦ ꯃꯌ ꯎꯝ
ꯑꯁꯦꯡꯕ꯭ꯔꯥ ꯅꯠꯇꯕ꯭ꯔꯥꯁꯨ ꯈꯪꯗꯦ
ꯍꯣꯏ ꯏꯟꯖꯥꯡ ꯅꯥꯄꯤꯁꯨ ꯑꯗꯨꯝ ꯍꯧꯕꯅꯤꯀꯣ
ꯑ
ꯑꯣ ꯍꯪꯒꯥꯝ ꯅꯥꯄꯤꯒꯨꯝꯕ ꯀꯣꯕꯤ ꯅꯥꯄꯤ ꯑꯣꯏꯁꯨ ꯐꯅꯤꯅꯦ ꯑꯗꯨꯝ ꯐꯪꯉꯕꯨ ꯐꯪꯉꯗꯤꯀꯣ ꯌꯦꯃ ꯇꯔꯦ ꯂꯀꯦꯔ ꯂꯑꯣ ꯑꯣꯏꯗ꯭ꯔꯥ
ꯌꯦꯡꯕ ꯇꯥꯔꯦ ꯇꯣꯞꯄꯟꯒꯤ ꯃꯅꯥꯗꯣ ꯐꯖꯅ ꯍꯧꯋꯦ ꯍꯥꯏ
ꯎꯝ ꯑꯩ ꯁꯧꯒꯔꯤ ꯅꯥꯁꯨꯣꯡ ꯍꯕꯅꯤ
ꯍꯪꯒꯥꯝ ꯅ ꯍꯧꯒꯅꯤ ꯑ
ꯐꯨꯜꯂꯒ ꯑꯗꯨꯒ ꯃꯗꯨꯅꯁꯨ ꯄꯥꯡꯒꯟ ꯀꯜꯂꯦ ꯍꯥꯏꯅꯦ ꯁ ꯁꯧꯒꯔꯤ ꯃꯗꯣ ꯎꯝ ꯎꯝ
ꯑꯗꯨꯒꯨꯝꯕꯗꯣ ꯐꯖꯅ ꯀꯩꯅꯣ ꯇꯧꯔꯗꯤ ꯐꯖꯅ ꯀꯩꯅꯣ ꯇꯧꯋꯣ
ꯑꯩꯗ ꯑꯦ ꯂ ꯂ ꯄꯨꯟ ꯂꯥꯛꯄꯤꯔꯗꯤ ꯇꯟꯖꯥꯁꯤ ꯇꯟꯖꯥꯁꯤꯅꯅꯤꯅꯦ ꯂꯥꯞꯄ ꯂꯥꯛꯑꯗꯤ ꯃꯌꯥꯝ ꯄꯨꯜꯂꯒꯀꯣ
ꯑꯥꯎ
ꯍꯥꯏꯅ ꯃꯌ ꯂꯦꯞꯄꯒꯁꯨ ꯐꯝꯃꯒꯁꯨ ꯐꯣꯇꯣ ꯅꯝꯃꯒ ꯑꯦꯁ ꯑꯩꯈꯣꯏꯒꯤ ꯁꯤ ꯁꯤꯃꯥꯏꯅ ꯅꯨꯡꯉꯥꯏꯅꯦ ꯍꯥꯏꯕ ꯑꯃ ꯎꯠꯄ ꯌꯥꯕ ꯍꯟꯗꯛꯒꯤ ꯃꯇꯥꯡꯁꯤꯅ
ꯐꯖꯅ ꯍꯧꯅꯏꯌꯦꯗꯤ ꯍꯥꯏꯌꯦꯕ ꯌꯥꯗꯗ꯭ꯔꯦ
ꯑꯗꯣ
ꯍꯦꯛ ꯅꯥꯕ ꯍꯧꯔꯦ ꯑꯩꯌꯦ ꯏꯃꯥꯟꯅꯕꯤ ꯑꯃ
ꯍ ꯑꯗꯣ ꯃꯣꯏꯅ ꯍꯥꯏꯕꯁꯤꯁꯨ ꯑꯃ ꯂꯩꯗꯤ ꯂꯩꯕꯖꯥꯠꯅꯤꯗ ꯑꯗꯨ ꯌꯦꯡꯁꯤꯅꯦ ꯀꯃꯥꯏꯅ ꯇꯧꯒꯗ꯭ꯔꯥ ꯍꯥꯏꯕꯗꯨ ꯀꯣ
ꯑ ꯐꯖꯅ ꯍꯧꯕ꯭ꯔꯥ ꯍꯧꯗꯕ꯭ꯔꯥ ꯑꯗꯨꯣ ꯌꯦꯡꯕ ꯇꯥꯔꯦ
ꯀꯔꯤ ꯀꯔꯤ ꯏꯟꯁꯥꯡ ꯍꯣꯠꯅꯔꯤꯒꯦ ꯏꯁꯪ ꯏꯟꯁꯪ ꯊꯣꯡꯉꯕ
ꯑꯁ ꯌꯥꯔꯦ ꯅꯪꯈꯣꯟꯜ ꯇꯥꯔꯦ ꯑ ꯃꯨꯛꯇ ꯇꯥꯔꯦ
ꯑꯣ ꯆꯪ ꯍꯦꯟꯖꯡ ꯊꯣꯡꯂꯥꯕꯣ
ꯊꯣꯉꯥꯒ ꯂꯩꯌꯦ
ꯑꯣ ꯀ꯭ꯔꯤ ꯃꯊꯦꯝ ꯍꯣꯠꯅꯔꯤꯒꯦ
ꯏꯁ ꯀꯔꯤ ꯃꯊꯦ ꯏꯟꯖꯥꯖ ꯆꯔ ꯈꯪꯗꯦ ꯈꯪꯗꯕꯤ ꯎꯔꯦ
ꯑꯁ ꯑꯗꯨꯒꯤ ꯂꯥꯏꯅꯥꯁꯤ ꯅꯣꯏꯗ ꯍꯦꯛꯇ ꯂꯩꯔꯤꯅꯦꯀꯣ
ꯀꯔꯤ
ꯑꯗꯨꯒꯤ ꯂꯥꯏꯅꯥꯗ ꯍꯦꯛꯇ ꯂꯩꯌꯦꯕ
ꯍꯥꯎ ꯂꯩꯌꯦ
ꯑꯁꯣꯝꯅꯁꯨ ꯀꯔꯤ ꯏꯟꯁꯥꯡ ꯊꯣꯡꯁꯤꯔꯥ ꯍꯥꯏꯅ ꯀꯟꯅꯥ ꯉꯥꯡꯅꯔꯤ ꯉꯥꯡꯅꯈꯤꯕꯥꯅꯦ ꯏꯕꯥꯟꯅꯤ
ꯑꯥ ꯐꯖꯥꯅ ꯀꯩꯅꯣ ꯇꯧꯑꯣ
ꯑꯝ
ꯑꯉꯥꯡ ꯂꯩꯕꯗꯤ ꯋꯥꯕꯅꯤꯀꯣ
ꯑꯁ ꯎꯄꯥꯏ ꯂꯩꯇꯦ
ꯑꯥ
ꯀꯔꯤ ꯇꯧꯔꯨꯅꯤ ꯑꯗꯨꯝ ꯁꯤꯟꯅꯕ ꯁꯤꯟꯅꯕ ꯍꯥꯏꯕ
ꯎꯝ꫰ꯐꯥꯖꯅ ꯁꯦꯟꯅꯧ ꯅꯠꯇ꯭ꯔꯥꯗꯤ ꯎꯁ
ꯑꯝ
ꯍꯧꯖꯤꯛꯀꯥꯟꯒꯤ ꯑꯉꯥꯡꯗꯤ ꯊꯥꯏꯅꯒꯤ ꯑꯉꯥꯡꯒ ꯃꯥꯟꯅꯗ꯭ꯔꯕꯅꯤ
ꯃꯥꯟꯅꯗ꯭ꯔꯦ ꯃꯥꯟꯅꯗ꯭ꯔꯦ ꯑꯗꯨꯗꯤ ꯆꯨꯝꯃꯥꯅꯤ ꯑꯥꯝ ꯑꯩꯈꯣꯏ ꯑꯩꯈꯣꯏꯅꯥ ꯑꯁꯨꯝꯅ ꯍꯥꯏꯔꯒ ꯃꯣꯏꯅ ꯑꯥꯗ ꯍꯥꯏꯒꯅꯤ
ꯑꯪ
ꯃꯅꯤꯡꯗꯥ ꯍꯥꯏꯔꯒ ꯍꯦ ꯃꯃꯥꯡꯗ ꯍꯥꯏꯒꯅꯤ ꯑꯥꯁ ꯅꯥꯋꯥ ꯑꯝ ꯑꯩꯈꯣꯏꯒꯤ ꯑꯩꯈꯣꯏꯒꯤ ꯃꯇꯥꯡꯁꯤꯗꯤ ꯑꯩꯈꯣꯏꯒꯤ ꯀꯣꯛꯁꯤ ꯈ꯭ꯔꯥ ꯂꯨꯝꯃꯤꯅꯦ ꯃꯣꯏ ꯅꯍꯥꯟ ꯏꯄꯥ ꯏꯄꯨ ꯈꯣꯏꯒꯤ ꯀꯣꯛꯀꯥ ꯃꯥꯟꯅꯗꯦꯅꯦ
ꯃꯥꯟꯅꯗꯥꯕꯅꯦ ꯍꯧꯖꯤꯛ ꯀꯥꯥꯟꯒꯤ ꯑꯉꯥꯡ ꯑꯩ
ꯑꯝ
ꯂꯣꯏꯔꯦ
ꯀꯔꯤ ꯀꯔꯤ ꯏꯟꯖꯥꯡ ꯅꯥꯄꯤ ꯍꯧꯏ ꯅꯣꯏ ꯔꯣꯝꯗꯥ
ꯑꯈꯣꯏꯔꯣꯝꯗ ꯀꯔꯤꯁꯨ ꯍꯧꯗꯦ
ꯑꯥ ꯑꯈꯣꯏꯔꯣꯝꯗꯗꯤ ꯆꯨꯖꯥꯛꯁꯨ ꯍꯧꯏ ꯀꯣ
ꯑꯥ
ꯍꯧꯑꯦ ꯑꯗꯨꯒ
ꯑꯗꯨꯒꯨꯝꯕ ꯆꯥꯕ ꯐꯪꯗꯦꯅꯦ
ꯑꯥꯁ ꯑꯩꯈꯣꯏꯅ ꯊꯥꯗꯕꯩꯅꯤ ꯊꯥꯕꯨ ꯊꯥꯔꯗꯤ ꯗꯨꯝ ꯐꯪꯕꯅꯤꯗ ꯁꯣꯝꯗꯗꯤ
ꯑꯥ ꯐꯪꯗꯦ ꯆꯥꯅꯤꯡꯉꯤ
ꯑꯝ ꯃꯩꯗꯤ ꯆꯥꯡ ꯅꯥꯏꯅ ꯂꯥꯛꯄ꯭ꯔꯣꯅꯦ
ꯃꯩꯗꯤ ꯑꯗꯨꯝ ꯂꯥꯛꯑꯦ ꯑꯩꯈꯣꯏꯒꯤꯗꯤ
ꯑꯣ ꯌꯥꯝ ꯆꯥꯎꯈꯠꯄ ꯃꯥꯂꯦ
ꯇꯝꯄꯥꯛꯇ ꯁꯦꯝꯕꯗꯤ ꯂꯤꯛꯇꯦ
ꯑꯣ ꯐꯥꯔꯦ ꯐꯥꯔꯦ ꯑꯗꯨ ꯑꯗꯨ ꯍꯦꯟꯅ ‌ꯆꯡꯖꯤꯟꯒꯨꯟꯁꯤ
ꯎꯝ
ꯈꯪꯗ꯭ꯔꯦ ꯍꯤꯡꯅꯕꯁꯤ ꯋꯥꯗꯤ ꯋꯥꯕ ꯖꯥꯠꯅꯤꯀꯣ
ꯑꯁ ꯄꯨꯟꯁꯤꯁꯦ ꯑꯁꯦꯡꯕꯥ ꯍꯥ ꯃꯄꯥꯟ ꯂꯝꯗꯥꯒꯨꯝꯕ ꯈ꯭ꯔꯥ ꯄꯣꯛꯄꯤꯔꯝꯃꯗꯤꯀꯣ
ꯃꯄꯥꯟꯅꯥ ꯍꯦꯟꯅ ꯋꯥꯏꯌꯦ ꯑꯗꯨ ꯃꯄꯥꯟꯅꯥ ꯍꯦꯟꯅ ꯋꯥꯏꯌꯦ
ꯑꯦꯁ ꯑꯁꯤꯒꯤ ꯑꯁꯤꯒꯤ ꯑ ꯀꯔꯤ ꯍꯥꯏꯅꯤ ꯑꯁꯤ ꯑꯈꯣꯏꯅ ꯂꯩꯕ ꯖꯒꯥ ꯅꯠꯇꯕ ꯑꯥꯗ ꯂꯩꯕꯀꯣ
ꯎꯝ
ꯃꯤ ꯃꯤ ꯀꯟꯇ꯭ꯔꯤꯗꯤ ꯅꯨꯡꯉꯥꯏ ꯅꯨꯡꯉꯥꯏꯅ ꯄꯥꯜꯂꯦꯅ
ꯑꯥꯁ ꯌꯦꯡꯕꯗ ꯅꯨꯡꯉꯥꯏꯕ ꯋꯥ ꯅ‌ꯦ ꯑꯈꯣꯏ ꯂꯩꯕ ꯃꯐꯝꯅ ꯍꯦꯟꯅ ꯅꯨꯡꯉꯥꯏꯌꯦ
ꯑꯁꯦꯡꯕꯔ‌ꯣ ꯑ ꯑꯗꯨꯝ ꯌꯦꯡꯂꯨꯕꯗ ꯍꯥꯏꯕꯅꯤꯗꯥꯀꯣ
ꯑꯥ
ꯎꯝ ꯑꯁ ꯈꯪꯗ꯭ꯔꯦ ꯁ‌ꯦꯡꯅ ꯑꯌꯥ ꯑꯗꯨ ꯊꯣꯛꯄ ꯊꯣꯛꯄꯗꯨꯅꯤꯗ ꯅꯠꯇ꯭ꯔꯣ ꯄꯨꯟꯁꯤꯒꯤ ꯇꯝꯂꯝꯕ ꯍꯥꯏꯕꯗꯨ ꯍꯜꯂꯣ ꯍꯜꯂꯣ
ꯇꯥꯏ ꯇꯥꯏꯌꯦ
ꯑꯣ ꯉꯁꯥꯏ ꯇꯥꯗ꯭ꯔꯕ ꯑꯗꯨꯗꯨꯏ ꯇꯥꯔꯦ ꯍꯧꯖꯤꯛꯇꯤ
ꯀꯦꯌꯥꯝ ꯀꯨꯏꯔꯦ ꯌꯨꯝ ꯄꯥꯟꯕ
ꯑꯩ ꯌꯨꯝ ꯄꯥꯥꯟꯗꯔꯤꯌꯦ
ꯑꯣ ꯅꯪꯅ ꯂꯩꯇꯔꯤ ꯍꯥꯏꯕꯒꯤꯅꯤꯅꯦ ꯑ ꯑꯦ ꯃꯇꯝ ꯂꯥꯛꯀꯅꯤꯗ ꯅꯍꯥ ꯑꯣꯏꯔꯤ ꯑꯗꯨꯗꯤ ꯈꯪꯉꯦ
ꯎꯝ
ꯎꯝ ꯎꯝ ꯍꯧꯖꯤꯛ ꯑꯗꯨꯕꯨ ꯃꯤꯒꯤ ꯀꯔꯤ ꯍꯥꯏꯖꯤꯔꯥ ꯑꯗꯥꯝꯒꯤ ꯔꯤꯞꯁꯗꯣ ꯑꯗꯥꯝ ꯑꯗꯥꯝꯒꯤ ꯔꯤꯞꯁꯗꯣ ꯔꯤꯞꯁ ꯑꯃ ꯃꯥꯡꯈꯤꯕꯗꯣ
ꯀꯔꯤ
ꯑꯦ ꯉꯥꯏꯈꯣ ꯑꯇꯣꯞꯄ ꯂꯣꯝꯗ ꯆꯠꯁꯦ ꯑꯁꯤ ꯑꯁꯤꯗꯤ ꯇꯣꯡꯉꯥꯟꯅ ꯇꯧꯁꯦ
ꯅꯥ ꯒꯌ꯭ꯥꯟ ꯇꯥꯏ
ꯑꯥ ꯑꯗꯝ ꯑꯗꯝꯒꯤ ꯁꯨꯔꯨ ꯃꯥꯡꯈꯤꯕꯗꯣ
ꯏꯕꯨ ꯏꯕꯨ ꯁꯦꯝꯕꯒꯤ ꯑꯗꯥꯝꯒꯤ ꯁꯨꯔꯨ ꯂꯧ ꯑꯒ ꯏꯕꯨ ꯁꯦꯝꯃꯤꯅ
ꯑꯥ
ꯑꯥ ꯃꯗꯨ ꯁꯔꯨꯗꯨ ꯃꯗꯨ ꯁꯔꯨꯗꯣ ꯑꯃꯨꯛ ꯃꯄꯨꯗ ꯑꯃꯨꯛ ꯄꯤꯍꯜꯂꯣ ꯍꯥꯏ ꯕꯅꯤꯗ
ꯃꯇꯝ ꯋꯥꯠꯂꯤ ꯑꯗꯨꯒꯨꯝꯕ ꯄꯤꯒꯗꯕꯗꯣ
ꯑ ꯑꯗꯣ ꯂꯥꯛꯄ ꯀꯥꯟꯗ ꯍꯥꯏꯕꯅꯤꯀꯣ ꯍꯧꯖꯤꯛ ꯍꯧꯖꯤꯛ ꯍꯥꯏꯕꯗꯤ ꯅꯠ
ꯌꯥ
ꯂꯥꯛꯄ ꯀꯥꯟꯗ ꯃꯄꯨꯗ ꯑꯗꯨꯝ ꯐꯖꯅ ꯁꯤꯟꯅꯕꯤꯌꯣ ꯍꯥꯏꯕꯅꯤꯗ
ꯑ